ꯍꯂꯣ
ꯍꯜꯂꯣ
ꯍꯜꯂꯣ ꯑꯥ
ꯑꯥ ꯍꯥꯎ ꯇꯥꯏꯌꯦ
ꯀꯩꯇꯧꯔꯤ ꯁꯤꯒꯤ ꯁꯤꯒꯤ ꯑꯦꯞ ꯑꯦꯞꯁꯤ ꯅ꯭ꯌꯨꯖꯣꯏ ꯑ ꯑꯅꯧꯕꯅꯦꯕꯀꯣ ꯑꯅꯧꯕ ꯌꯧꯕꯅꯦ ꯑꯗꯨ ꯀꯃꯥꯏ ꯀꯃꯥꯏꯟ ꯇꯧꯕ꯭ꯔ ꯁꯤ ꯑꯩꯁꯨ ꯒ꯭ꯌꯥꯟ ꯃꯦꯟ ꯇꯥꯗ꯭ꯔꯤꯕꯀꯣ ꯑꯅꯧꯕ ꯌꯥꯎꯕꯅꯤꯅ
ꯑꯥ ꯑꯗꯣ ꯍꯥꯏꯕꯤꯌꯣ ꯍꯥꯏꯕ꯭ꯔꯣ
ꯑꯥ
ꯑꯗꯨ ꯍꯥꯏꯕꯤꯌꯣ ꯍꯥꯏꯕ꯭ꯔꯣ
ꯑꯣ ꯍꯣꯏ ꯑꯗꯨꯒꯤꯗꯣ ꯁꯤꯒꯤ ꯃꯇꯥꯡꯁꯦ ꯀꯃꯥꯏꯅ ꯇꯧꯕ꯭ꯔꯥ ꯑꯩꯁꯨ ꯔꯤꯛꯀꯤ ꯉꯥꯍꯥꯛꯀꯤ ꯃꯃꯥꯡꯗ ꯑꯩꯒꯤ ꯐ꯭ꯔꯦꯟ ꯑꯃꯅ ꯊꯥꯕꯤꯔꯛꯄꯅꯦꯕꯀꯣ ꯑꯩꯁꯨ ꯏꯟꯁꯇꯣꯜ ꯇꯧꯕꯗ ꯉꯥꯏꯔꯤꯕ ꯀꯃꯥꯏꯅ ꯇꯧꯕ꯭ꯔꯥ ꯍꯥꯏꯁꯨ ꯒ꯭ꯌꯥꯟꯃꯦꯟ ꯇꯥꯗ꯭ꯔꯦꯕ
ꯑꯣ ꯀꯩꯅꯣ ꯇꯧꯔꯦꯕꯀꯣ ꯑꯗꯣ ꯑ ꯀꯝ ꯍꯥꯏꯕꯤꯒꯦ ꯅꯪ ꯑꯩ ꯋꯥ ꯍꯥꯏꯒꯦ ꯅꯪ ꯑꯗꯨꯝ ꯇꯥꯎꯀꯣ
ꯍꯣ ꯍꯣꯏ
ꯅꯪꯁꯨ ꯑꯩꯅꯃꯨꯀꯣ ꯑꯗꯨꯝ
ꯎꯝ
ꯑꯩꯅ
ꯍ ꯁꯣꯝꯒꯤ ꯂꯩꯕ ꯖꯒꯥꯁꯤ ꯅꯦꯠꯋꯥꯛ ꯈꯔ ꯅꯨꯡꯉꯥꯏꯇꯕ ꯃꯥꯜꯂꯤꯅꯦ
ꯑꯣ ꯑꯩꯒꯤꯁꯨ ꯈꯔ ꯅꯨꯡꯉꯥꯏꯇ꯭ꯔꯣ
ꯎꯝ ꯅꯈꯣꯟꯗꯣ ꯇꯞꯄꯦ ꯇꯠꯂꯦ ꯐꯠꯐꯠ ꯍꯣꯏꯇꯥꯔꯦ
ꯔꯣ
ꯍꯣꯏ ꯇꯥꯔꯦ ꯍꯥꯏꯕꯤꯌꯨ
ꯑꯣ
ꯍꯣꯏ
ꯇꯧꯔꯝꯃꯤꯅꯣ ꯍꯧꯖꯤꯛ ꯆꯥꯛ ꯆꯥꯕ꯭ꯔꯣ
ꯎꯝ ꯆꯥꯗ꯭ꯔꯤ ꯆꯥꯛ ꯈꯔ ꯋꯥꯠꯂꯤ
ꯀꯩꯒꯤꯅꯣ ꯍꯦꯡꯉꯤꯗꯤ ꯅꯣꯏ ꯗꯨꯝ ꯊꯦꯡꯅ ꯆꯥꯕ꯭ꯔꯣ
ꯑꯩꯈꯣꯏꯒꯤꯁꯤ
ꯀꯩꯒꯤ ꯆꯥꯛ ꯊꯦꯡꯅ ꯆꯥꯕꯅꯣ ꯍꯛꯆꯥꯡ ꯁꯣꯛꯑꯣꯏꯗꯔꯣ
ꯑꯩꯈꯣꯏꯒꯤꯁꯤ ꯃꯤ ꯃꯌꯥꯝ ꯄꯨꯜꯂꯒ ꯆꯥꯕꯅꯤꯅ ꯇꯥꯏꯃꯤꯡ ꯑꯃ ꯅꯥꯏꯕꯀꯣ ꯑꯗꯨꯒꯤ
ꯎꯝ ꯅꯨꯡꯉꯥꯏꯕ꯭ꯔꯣ ꯃꯤꯟꯕ
ꯃꯤ ꯄꯨꯟꯕꯁꯤ ꯑꯃꯃꯨꯛꯀꯇꯤ ꯅꯨꯡꯉꯥꯏ ꯑꯃꯃꯨꯛ ꯅꯨꯡꯉꯥꯏꯇꯦ ꯍꯥꯏꯇꯥꯔꯦ
ꯑꯣ ꯕ ꯌꯦꯡꯉꯗ꯭ꯔꯣ ꯆꯥꯛ ꯇꯣꯛꯑꯣꯒ ꯆꯥ ꯆꯥꯔꯒ
ꯎꯝ ꯉꯁꯤꯒꯤꯁꯤꯃ ꯄꯨꯡ ꯈꯔ ꯊꯦꯡꯕꯩꯅ ꯉꯁꯤꯒꯤꯗꯤ ꯅꯪꯒꯗꯧ ꯃꯥꯟꯗ꯭ꯔꯦ ꯍꯣꯔꯦꯟ ꯑꯊꯦꯡꯕꯒꯤ ꯑꯣꯏꯅ ꯌꯦ ꯌꯦꯡꯂꯒꯅꯤ
ꯄꯨꯡꯕ ꯍꯗꯣꯏꯔꯣ
ꯊ꯭ꯔꯤ ꯊꯥꯔꯇꯤꯒꯤ ꯑꯣꯏꯅ ꯍꯧꯖꯤꯛ ꯈꯔ ꯉꯟꯇꯥꯅ ꯆꯥꯛ ꯆꯥꯕ ꯂꯣꯏꯔꯒ ꯉꯥꯏꯍꯥꯛꯇꯨꯝ ꯇꯨꯝꯊꯣꯛꯑꯒ ꯑꯊꯦꯡꯕꯒꯤ ꯑꯣꯏꯅ ꯌꯦꯡꯉꯒꯦ
ꯍ ꯑꯣ ꯑ ꯅꯪꯗꯤ ꯀꯔꯤ ꯀꯔꯤ ꯑꯦꯟꯁꯥꯡ ꯎ
ꯀꯔꯤ ꯑꯝꯇ ꯑꯝꯇ ꯍꯟꯕ ꯌꯥꯒꯗ꯭ꯔꯣ ꯇꯥꯗ꯭ꯔꯦ ꯐꯖꯅ
ꯑꯣ ꯑꯣ ꯇꯥ꯭ꯔꯣ
ꯑꯣꯏꯇꯥꯔꯦ
ꯇꯥꯕ꯭ꯔꯣ ꯑꯥ ꯀꯔꯤ ꯌꯦꯟꯁꯥꯡ ꯆꯥ
ꯇꯔꯦ ꯇꯥꯖꯔꯦ ꯑꯩꯈꯣꯏꯒꯤꯁꯤ
ꯅꯪꯗꯣ
ꯂꯥꯡꯁꯤ ꯎꯝ ꯊꯦꯟꯖꯥꯡꯁꯤ ꯍꯧꯖꯤꯛ ꯍꯧꯖꯤꯛ ꯀꯩꯅꯣꯗ ꯀꯩꯅꯣ ꯇꯧꯋꯦꯅ ꯑꯆꯝꯕꯅ ꯑꯌꯥꯝꯕ ꯄꯥꯝꯃꯤ ꯑꯆꯝꯕꯅ
ꯑꯍꯥꯎꯕꯁꯨ ꯁꯔꯣ ꯀꯣ ꯑꯗꯨ
ꯑꯆꯥ ꯍꯣꯏ ꯍꯣꯏ ꯍꯧꯕꯁꯦ ꯑꯩꯈꯣꯏꯒꯤꯁꯤꯗꯤ ꯀꯃꯟ ꯃꯦꯁꯅꯤꯅ ꯋꯥꯟ ꯋꯤꯛꯇ ꯑꯃꯔꯛ ꯑꯃꯔꯛ ꯑꯅꯤꯔꯛꯀꯨꯝꯕꯗꯤ ꯑꯣꯏꯕ
ꯌꯥꯡꯒꯪꯅꯤꯉꯥꯏꯒꯤ ꯀꯟꯅ ꯁꯦꯝꯕꯅꯤꯅ ꯋꯥꯟ ꯋꯤꯛꯇ ꯑꯃꯔꯛ ꯑꯃꯔꯛ ꯆꯥꯕ
ꯅꯪ ꯅꯪꯗꯤ ꯀꯔꯤ ꯀꯔꯤ ꯒꯦꯝ ꯄꯥꯝꯃꯦ
ꯑꯩꯥꯒꯤ ꯁꯤ ꯒꯦꯝꯗꯨꯗꯤ ꯀꯩꯅꯣ ꯑꯌꯥꯝꯕ ꯁꯥꯟꯅꯩ ꯕꯤꯖꯦꯝ ꯃꯥꯏ
ꯃꯣꯕꯥꯏꯜ ꯒꯦꯝꯗꯔ ꯅꯠꯇ꯭ꯔꯒ ꯀꯔꯝꯕ ꯒꯦꯝ ꯃꯣꯕꯥꯏꯜ ꯒꯦꯝꯗꯗꯤ ꯕꯤ ꯖꯦ ꯃꯥꯏ
ꯂꯨꯗꯣꯗꯤ ꯁꯥꯟꯅꯗꯕ꯭ꯔꯣ